ꯑꯣ ꯇꯥꯕ꯭ꯔꯥ
ꯇꯥꯏꯌꯦ ꯍꯣꯏ
ꯑꯣ ꯑꯣ ꯑꯩꯗꯧꯔꯤꯅꯣ
ꯑꯩ ꯇꯨꯝꯕ ꯍꯧꯒꯠꯇ꯭ꯔꯤꯌꯦ
ꯇꯨꯝꯕ ꯍꯧꯒꯠꯇ꯭ꯔꯤꯌꯦ ꯑꯗꯣ
ꯉꯔꯥꯡꯗꫭ ꯇꯨꯝꯕ ꯊꯦꯡꯈꯔꯕꫭ
ꯎꯝ ꯕꯥꯔꯣ ꯕꯥꯔꯣ ꯇꯥꯑꯔꯕꯅꯤꯗ ꯎꯝ ꯍꯣꯏ ꯕꯔꯣ ꯇꯥꯔꯦ ꯕꯔꯣ
ꯑꯗꯨꯒꯤꯅꯦ
ꯑꯣ
ꯑꯩꯗꯤ ꯉꯟꯇꯥ ꯉꯟꯇꯥ ꯇꯨꯝꯅꯦꯕ ꯑꯗꯣ ꯉꯁꯤ ꯉꯔꯥꯡ ꯅꯨꯡꯗꯥꯡꯁꯦ ꯈꯔ ꯊꯦꯡ ꯇꯨꯝꯈ꯭ꯔꯥ ꯑꯗꯨꯒꯤ ꯊꯦꯡꯅ ꯍꯥꯎꯒꯥꯠ ꯎꯝ ꯉꯁꯤꯗꯤ ꯁꯨꯇꯤ ꯑꯣꯏꯕꯅꯤꯅꯈꯣ ꯈꯔ ꯅꯨꯡꯉꯥꯏ ꯊꯣꯛꯀꯦ ꯍꯥꯏꯅ ꯇꯨꯝꯕꯅꯤ
ꯎꯝ ꯅꯨꯡꯉꯥꯏꯒꯅꯤ-ꯅꯨꯡꯉꯥꯏꯒꯅꯤ ꯁꯨꯇꯤ ꯑꯣꯏꯔꯗꯤ ꯅꯨꯡꯉꯥꯏꯒꯅꯤ
ꯎꯝ ꯑꯁ ꯇꯨꯝꯃꯤ ꯍꯥꯏꯕꯅꯦ ꯊꯪꯅꯕ ꯈꯣꯏ ꯕꯣꯁ ꯅꯥꯕ ꯑꯃ ꯌꯦꯡꯕꯅꯤꯅꯀꯣ
ꯍꯣꯏ
ꯇꯨꯝ ꯂꯥꯡꯕ ꯃꯈꯣꯟꯗꯣ ꯑꯗꯨꯅ ꯇꯨꯝꯕ ꯅꯨꯡꯉꯥꯏꯇꯕꯅꯤꯗꯥ
ꯑꯗꯨ ꯑꫭꯏꯗꯤ ꯌꯥꯕ
ꯎꯝ ꯑꯁ ꯃꯥꯏꯗꯤ ꯉꯁꯥꯏ ꯌꯦꯡꯉꯥ ꯂꯩꯔꯕꯅꯦꯕ
ꯑ ꯆꯥꯛ-ꯆꯥꯛ ꯀꯅꯥꯅ ꯊꯣꯡꯒꯅꯤ ꯅꯪꯅꯔꯥ
ꯆꯥꯛ ꯊꯣꯡꯕꯤꯅꯕ ꯃꯤ ꯂꯩ ꯉꯁꯤꯗꯤ ꯃꯤ ꯅꯦꯛꯈ꯭ꯔꯦꯅꯦ
ꯌꯥꯏꯍꯦ ꯆꯗꯤ
ꯊꯝꯃꯥꯒ ꯂꯩꯈꯔꯦ
ꯑꯥ
ꯎꯝ
ꯇꯥꯕ꯭ꯔꯣ
ꯑꯩꯈꯣꯏ ꯅꯣꯡ ꯆꯨꯕ꯭ꯔꯥ
ꯅꯣꯡ ꯆꯨꯗꯦꯗ ꯍꯧꯖꯤꯛꯇꯤ ꯉꯁꯥꯏ ꯑꯌꯨꯛꯇꯗꯤ ꯆꯨꯑꯝꯕꯅꯦ
ꯈꯔ ꯈꯔ ꯆꯨꯕ ꯃꯥꯜꯂꯦ ꯑꯩꯁꯨ ꯃꯄꯥꯟ ꯊꯣꯛꯇꯕꯅꯤꯅꯀꯣ ꯈꯪꯗꯦꯕ ꯑꯗꯣ
ꯑꯩꯒꯤ ꯑꯩꯅ ꯂꯩꯕ ꯀꯥꯗꯣ ꯅꯣꯡ ꯅꫭꯡ ꯀꯨꯝꯕ ꯇꯥꯔꯁꯨ ꯐꯖꯅ ꯇꯥꯗꯕꯅꯦꯕ ꯑꯗꯣ ꯉꯁꯥꯏ ꯊꯣꯡꯅꯥꯎꯗ ꯌꯦꯡꯊꯣꯛꯄꯗꯗꯤ ꯈꯔ ꯆꯨꯕ ꯃꯥꯜꯂꯦ
ꯑꫭ
ꯑꯍ
ꯑꯃꯨꯛ ꯊꯣꯛꯂꯒꯥ ꯌꯦꯡꯉꯣ
ꯎꯝ ꯇꯜꯂꯦ ꯍꯧꯒꯠꯅꯤꯡꯗꯦ
ꯐꯥꯒꯤ ꯇꯧꯕꯅꯤꯍꯦ ꯑꯗꯣ ꯑꯩꯈꯣꯏꯒꯤ-ꯑꯩꯈꯣꯏꯒꯤ ꯃꯐꯝ ꯂꯩꯀꯣ ꯑꯩꯈꯣꯏ ꯍꯣꯏ ꯑꯩꯈꯣꯏ ꯂꯥꯛ ꯅꯣꯡ ꯆꯨꯑ
ꯑꯣꯍꯣ ꯅꯣꯡ ꯆꯨꯕ꯭ꯔꯥ ꯍꯧꯖꯤꯛ
ꯆꯨꯕ ꯍꯥꯏꯕꯗꯤ ꯍꯣꯏ ꯑ ꯌꯥꯝ ꯆꯨꯕ ꯅꯠꯇꯕ ꯈ꯭ꯔ ꯈ꯭ꯔ ꯀꯣ
ꯑꯣ-ꯑꯣ-ꯑꯣ
ꯈ꯭ꯔ ꯈ꯭ꯔ ꯆꯨꯢꯌꯦꯕ
ꯑꯩꯈꯣꯏꯗꯤ ꯍꯧꯖꯤꯛ ꯇꯥꯗꯕ ꯈꯪꯗꯦ ꯑꯩꯁꯨ
ꯎꯝ ꯅꯪꯕꯨꯗꯤ ꯈꯪꯂꯣꯢꯕ ꯇꯨꯝꯕꯒꯤ
ꯑꯩꯗꯤꯀꯣ ꯅꯍꯥꯟꯈꯩꯁꯨ ꯇꯧꯋꯦ ꯑꯗꯨꯝ ꯃꯄꯥꯟ ꯊꯣꯛ ꯇ꯭ꯔꯗꯤꯀꯣ ꯅꯣꯡ ꯆꯨꯑꯦ ꯅꯨꯡꯁꯥ ꯊꯣꯛꯑꯦ ꯍꯥꯏꯔꯣꯏ ꯅꯨꯡꯁꯥꯕꯨ ꯐꯖꯅ ꯀꯟꯅ ꯊꯣꯛꯑꯗꯤ ꯁꯥꯕꯗꯨꯗ ꯑꯗꯨꯝ ꯈꯪꯉꯦꯕ ꯑꯗꯣ ꯑꯇꯣꯞꯄꯗꯤ ꯑꯗꯨꯝ ꯈꯪꯗꯦꯗ
ꯑꯩ ꯍꯥꯢ ꯆꯥꯛꯇꯤ ꯅꯪ
ꯀꯩ ꯍꯥꯏꯕ
ꯑꯥ ꯋꯥꯔꯜ ꯀꯞꯇꯣ ꯌꯦꯡꯉꯒ ꯍꯖꯤꯛꯅ ꯄꯨꯡ ꯑꯅꯤ ꯍꯖꯤꯛꯅ ꯍꯧ
ꯅꯨꯡꯉꯥꯏꯅꯦ
ꯇꯕ꯭ꯔ
ꯑꯗꯣ ꯊꯦꯡꯉꯦ ꯇꯨꯝꯕꯒ ꯉꯟꯅ ꯍꯧꯒꯠꯂꯤꯅ ꯅꯪꯗꯤ ꯎꯝ ꯑꯁ ꯅꯪꯒꯤ ꯀꯩꯅꯣ ꯃꯈꯣꯟ ꯐꯖꯅ ꯇꯥꯗꯦ
ꯇꯥꯗꯕ꯭ꯔ
ꯑꯣ ꯇꯥꯏꯌꯦ-ꯇꯥꯏꯌꯦ ꯍꯧꯖꯤꯛꯇꯤ
ꯇꯥꯏꯀꯣ
ꯅꯪꯀꯣ ꯄꯪꯂꯦꯡꯗ ꯂꯦꯡꯔ ꯄꯪ ꯀꯣꯏꯗ ꯀꯣꯏꯅꯨꯀꯣ ꯌꯥꯗꯦ ꯑꯩꯁ
ꯍꯥ
ꯅꯪ ꯄꯪꯀꯣꯏꯗ ꯀꯣꯏꯔꯒ ꯆꯠꯄ ꯃꯥꯜꯂꯦꯕ
ꯑꯩꯔ
ꯍꯣꯏ
ꯎꯝ
ꯅꯪꯕꯨꯅꯦ ꯍꯥꯏꯔꯤꯁꯦ
ꯍꯣ ꯌꯨꯝꯗ ꯂꯩꯕ ꯃꯤꯅꯤ ꯑꯩꯗꯤ
ꯉꯁꯤꯗꯤ ꯀꯔꯤ ꯇꯧꯅꯤ ꯅꯨꯃꯤꯠ ꯆꯨꯞꯅ ꯇꯨꯝꯗꯣꯏꯔꯥ ꯀꯩꯗꯧꯗꯣꯏꯔꯣ
ꯐꯖꯅ ꯇꯨꯝꯔꯒ ꯍꯧꯒꯠꯂ ꯒꯦꯝ ꯁꯥꯅꯒꯅꯤ
ꯑꯁ ꯇꯜꯂꯨꯕ ꯇꯜꯂꯦꯍꯦ ꯀꯣꯏꯕ ꯆꯠꯂꯣ ꯉꯁꯤꯗꯤ
ꯆꯠꯅꯤꯡꯗꯦ ꯃꯄꯥꯟ ꯊꯣꯛꯅꯤꯡꯗꯦ
ꯑꯗꯨꯃꯥꯏꯅ ꯂꯩꯕꯗꯨ ꯁꯨꯛꯌꯥ ꯌꯥꯔꯣꯏ ꯅꯦ ꯅꯪꯕꯨ
ꯅꯨꯃꯤꯠꯁꯨ ꯐꯠꯇꯦ ꯅꯨꯃꯤꯠꯁꯨ ꯐꯠꯇꯦ
ꯏꯁ ꯅꯨꯄꯥꯈꯣꯏꯗꯤ ꯀꯩꯅꯣ ꯆꯠꯊꯣꯛꯗꯧꯕꯅꯤꯅꯦ ꯅꯪꯒꯤ ꯃꯔꯨꯞꯁꯤꯡꯒ ꯀꯣꯏꯕ ꯆꯠꯂꯣ
ꯆꯠꯅꯤꯡꯗꯦ ꯌꯨꯝꯗ ꯂꯩꯕꯅ ꯍꯦꯟꯅ
ꯑꯁ ꯅꯨꯄꯤ ꯌꯦꯡꯕ ꯆꯠꯂꯣ ꯀꯔꯤꯅꯣ
ꯑꯦ ꯅꯨꯄꯤ ꯅꯨꯄꯤ ꯅꯨꯄꯤ ꯑꯩ ꯄꯥꯝꯗꯦ
ꯀꯩꯅꯣ ꯍꯥꯏꯔꯤꯁꯤꯕꯨ ꯅꯨꯄꯥ ꯑꯣꯏꯅ ꯄꯥꯝꯕ꯭ꯔꯣ ꯅꯪ
ꯅꯨꯄꯥ ꯑꯍꯣ ꯅꯨꯄꯥꯁꯨ ꯄꯥꯝꯗꯦ ꯅꯨꯄꯤꯁꯨ ꯄꯥꯝꯗꯦ ꯍꯥꯏꯗꯤ ꯑꯗꯨꯝ
ꯏꯁ
ꯂꯩꯔꯒ ꯆꯥꯔꯒ ꯍꯤꯡꯉꯒ ꯒꯦꯝꯁꯅꯥꯔꯒ ꯃꯨꯕꯤ ꯌꯦꯡꯉꯒ ꯑꯗꯨꯝ
ꯇꯧꯅꯨꯗ ꯃꯇꯝ ꯑꯃꯈꯛꯇꯅꯦ ꯂꯩꯁꯥ ꯐꯖ ꯐꯖꯕꯤꯁꯤꯡꯗꯣ ꯌꯦꯡꯕ ꯆꯠꯂꯣ
ꯆꯠꯅꯤꯡꯗꯦ
ꯅꯪ ꯍꯌꯦꯡ ꯍꯟꯅꯨꯔꯀꯥꯟꯗ ꯂꯩꯁꯥꯕꯤ ꯐꯖ ꯐꯖꯕ ꯌꯦꯡꯉꯒ ꯆꯠꯂꯗꯤ ꯑꯉꯥꯎꯕ꯭ꯔꯥ ꯍꯥꯏꯅ ꯈꯟꯈ꯭ꯔꯅꯤ ꯍꯧꯖꯤꯛ ꯃꯇꯝ ꯑꯣꯏꯔꯤꯉꯩꯗ ꯆꯠꯊꯣꯛꯍꯧꯋꯣ ꯀꯩꯅꯣ ꯅꯨꯡꯉꯥꯏꯊꯣꯛꯑꯣ
ꯑꯩꯒꯤ
ꯑꯁꯦꯡꯕꯩꯅꯦ ꯌꯨꯝꯗ ꯑꯗꯨꯝ ꯂꯩꯕꯗꯣ ꯅꯨꯡꯉꯥꯏꯇꯕꯅꯦ ꯃꯔꯛ ꯃꯔꯛ ꯍꯣꯏ ꯅꯨꯡꯇꯤ ꯖꯥꯏꯗꯤ ꯆꯠꯂꯣ ꯍꯥꯏꯕ ꯅꯠꯇꯦ ꯅꯣꯡ ꯐꯥꯗꯣꯛꯗꯤ ꯑꯗꯨꯝ ꯀꯣꯏꯊꯣꯛ ꯂꯥꯡꯊꯣꯛꯎꯗꯅ
ꯎꯝ
ꯑꯥ ꯅꯨꯡꯉꯥꯏꯕꯅꯦ ꯑꯗꯨꯃꯥꯏꯅ ꯆꯠꯊꯣꯛꯄꯗꯣ
ꯍꯣꯏ ꯍꯣꯏ ꯑꯗꯨ ꯑꯩꯗꯤ ꯆꯠꯅꯤꯡꯗꯦ
ꯆꯠꯂꯣ ꯆꯠꯅꯤꯡꯗꯕꯗꯣ ꯅꯪꯀꯣ ꯑꯩ ꯑꯩꯈꯣꯏ ꯂꯩꯀꯥꯏꯗꯒ ꯂꯩꯔꯝꯃꯗꯤꯀꯣ ꯅꯪꯁꯦ ꯆꯤꯡꯊꯣꯛꯑꯒ ꯇꯝꯐꯨꯗ ꯆꯠꯍꯟꯗꯣꯏꯅꯦ ꯑꯩꯅ
ꯍꯥꯏꯗꯤ ꯌꯨꯝꯒꯤ ꯃꯄꯥꯟ ꯊꯣꯛꯅꯤꯡꯉꯕ ꯃꯤꯅꯦꯕ
ꯑꯁ ꯑꯌꯨꯝꯗ ꯑꯗꯨꯝ ꯂꯩꯒꯅꯨ
ꯆꯥꯕ ꯆꯥꯕ ꯀꯔꯤꯒꯨꯝꯕ ꯂꯩꯇ꯭ꯔꯗꯤ ꯑꯃꯨꯛ ꯊꯣꯛꯂꯒ ꯑꯃꯨꯛ ꯂꯧꯒꯅꯤ ꯂꯥꯎꯔꯒ ꯑꯃꯨꯛ ꯊꯝꯂꯒ ꯂꯩꯔꯗꯤ ꯑꯗꯨꯝ ꯔꯨꯝꯗꯒꯤ ꯑꯃꯨꯛ ꯊꯣꯛꯑꯔꯣꯏ
ꯎꯝ ꯑꯩꯈꯣꯏꯕꯨꯁꯨ ꯊꯕꯛ ꯆꯤꯟꯕ ꯃꯇꯝꯗꯗꯤ ꯆꯠꯊꯣꯛꯇꯦꯕꯀꯣ ꯑꯩꯁꯨ ꯑꯗꯣ ꯁꯨꯝ ꯂꯩꯒꯅꯣ ꯅꯣꯏꯗꯤ ꯆꯠꯊꯣꯛꯑꯣ
ꯍꯥꯏ ꯍꯥꯏ ꯍꯣꯏ
ꯎ
ꯑꯗꯨꯝ ꯂꯩ ꯃꯄꯥꯟꯁꯨ ꯊꯣꯛꯇꯦ
ꯃꯄꯥꯟ ꯊꯣꯛꯅꯤꯡꯗꯦ ꯍꯥꯏꯅ ꯑꯗꯨꯝ ꯂꯩꯔꯣꯀꯣ ꯅꯪ
ꯐ ꯗ
ꯎꯝ
ꯍꯥꯡꯗꯤ ꯄꯨꯡ ꯀ ꯌꯥ ꯆ
ꯑꯩ ꯍꯧꯖꯤꯛ ꯍꯧꯀꯠꯂꯅꯤ ꯃꯥꯏ ꯃꯤꯠ ꯇꯥꯔꯒ ꯂꯣꯏꯈ꯭ꯔꯦ ꯆꯥꯈꯅꯤ ꯑꯩ ꯀꯩꯅꯣ ꯆꯔꯆꯁꯨ ꯀꯥꯗꯣꯏꯅꯦꯕ ꯂꯥꯏꯁꯪ ꯀꯥꯗꯣꯏꯅꯦꯕ ꯂꯩ ꯁꯪꯀꯥꯗꯅ
ꯆꯔꯁ ꯀꯥꯒꯦ ꯍꯥꯏꯔꯗꯤ ꯊꯦꯡꯒꯅꯤꯕ ꯆꯥꯔꯁ ꯀꯥꯒꯦ ꯍꯥꯏꯔꯗꯤ ꯊꯦꯡꯒꯅꯤ
ꯊꯦꯡꯗꯦꯗ
ꯍ
ꯑꯩꯈꯣꯏꯗꯤ ꯀꯩꯅꯣ ꯇꯧꯕ ꯄꯨꯡ ꯇꯔꯥꯗ ꯀꯥꯡꯌꯥꯩꯅꯦꯕ
ꯑꯥ
ꯑꯗꯣ ꯄꯨꯡ ꯇꯔꯥꯃꯥꯊꯣꯏꯗ ꯍꯧꯅꯦꯕ
ꯎꯝ
ꯑꯗꯨꯗꯣ ꯑꯩ ꯊꯦꯡꯉꯤꯅ ꯑꯩꯗꯤ ꯌꯥꯝ ꯊꯨꯕꯅꯤꯗ ꯑꯁ ꯑꯇꯣꯞꯄꯒꯨꯝꯅ ꯅꯨꯄꯤꯅꯦ ꯀꯥꯏꯅ ꯏꯁ ꯀꯦꯔꯒ ꯇꯞ ꯇꯞꯅ ꯇꯧꯗꯦꯗ
ꯏꯁꯀꯤ
ꯌꯥꯝ ꯁꯠ ꯁꯠ ꯁꯠ ꯁꯠ ꯂꯣꯏꯁꯤꯅꯤꯗ
ꯑꯣ ꯍꯣ ꯅꯨꯡꯉꯏ ꯅꯪꯁꯦ
ꯃꯤ ꯌꯝ ꯊꯥꯃꯂ
ꯁꯠ ꯁꯠ ꯁꯠ ꯑꯩꯅꯕꯨ ꯇꯞꯀꯦ ꯍꯥꯏꯔꯗꯤꯀꯣ ꯑꯁ ꯐꯖꯅꯗꯤ ꯇꯞꯄꯅꯤꯗꯣ ꯑꯩꯅ ꯊꯨꯒꯦ ꯍꯥꯏꯔꯦꯁꯦꯁꯦ ꯁꯠ ꯁꯠ ꯁꯠ ꯑꯗꯨꯝ ꯂꯣꯏꯁꯤꯜꯂꯒ ꯆꯠꯂꯦ
ꯄꯦꯁꯦꯟ ꯒ ꯆꯠꯂꯒ ꯑꯃꯨꯛꯠ ꯍꯜꯂꯛꯅꯤꯕꯨ ꯍꯜꯂꯛꯄꯗ ꯃꯥ ꯀꯥ ꯀꯔꯤꯔꯥ ꯄꯣꯆꯥꯏ ꯀꯥꯎꯕꯒꯤꯀꯣ ꯑꯃꯨꯛ ꯍꯜꯂꯛꯅꯦꯕ
ꯑ ꯆꯥꯎꯔꯦꯗ ꯑꯗꯨꯗꯤ ꯑꯗꯣꯁ ꯀꯦꯕ ꯃꯇꯝꯗ ꯇꯨꯝꯕ ꯃꯇꯝꯗ ꯑꯣꯏꯅ ꯄꯤꯈ꯭ꯔꯕꯅꯦ ꯑꯩꯁꯦ
ꯪ ꯑꯩꯈꯣꯏꯒꯤ ꯋꯥꯔꯤꯁꯦ
ꯑꯩꯒꯤ ꯋꯥꯔꯤꯁꯦ ꯇꯨꯝ ꯇꯨꯝꯕꯒꯤ ꯋꯥꯔꯤ ꯇꯧꯍꯣꯏ ꯑꯁ ꯑꯩꯁꯨꯁꯨ ꯈꯪꯗ꯭ꯔꯦ
ꯌꯥꯝ ꯂꯑꯕ ꯃꯥ ꯂꯩꯦ ꯅꯁꯨ
ꯑꯁ ꯉꯁꯤꯁꯨꯦ ꯑꯍ ꯑꯩ ꯉꯁꯤ ꯆꯠꯊꯣꯛꯅꯤꯡꯕꯅꯦꯕ ꯑꯗꯣ ꯑꯩ ꯍꯣꯔꯦꯟ ꯍꯜꯂꯛꯑꯗꯤ ꯑꯁ ꯊꯕꯛ ꯌꯥꯝꯃꯦ ꯉꯁꯤ
ꯑꯣꯏ ꯑꯃ ꯍꯥꯏꯕ ꯇ ꯍ ꯍꯂꯣ ꯌꯥꯗꯦ ꯅꯪꯒꯤ ꯐꯣꯟ ꯌꯥꯗꯔ꯭ꯦ ꯑꯝ ꯀꯩꯒꯤꯅꯣ